ꯑꯥ ꯍꯂꯣ
ꯍꯜꯂꯣ ꯇꯥꯏꯌꯦ
ꯀꯩꯇꯧꯔꯤꯅꯣ
ꯀꯩꯁꯨꯝ ꯇꯧꯗꯦ ꯅꯪꯗꯤ
ꯑꯗꯨꯝ ꯇꯨꯝꯔꯒ ꯂꯩꯌꯦ ꯀꯩꯁꯨ ꯇꯧꯗꯦ
ꯑꯣ ꯆꯥꯛꯇꯤ ꯆꯥꯔꯕꯣ
ꯆꯥꯔꯦ ꯍꯣꯏ ꯑꯩꯈꯣꯏꯗꯤ ꯉꯟꯅ ꯆꯥꯏ
ꯑꯣ ꯀꯩ ꯃꯊꯦꯜ ꯆꯥꯕꯅꯣ
ꯎꯝ ꯁꯧꯒ꯭ꯔꯤ ꯌꯦꯟꯁꯥꯡꯒ ꯀꯥꯡꯉꯧꯒꯨꯝꯕ ꯑꯗꯨꯝ ꯆꯥꯏꯗ
ꯏꯄꯥ ꯏꯃꯥ ꯍꯥꯏ ꯏꯃꯥꯅ ꯊꯣꯡꯕꯅꯦ
ꯑꯣ
ꯏꯄꯥ ꯏꯃꯥ ꯂꯥꯎ ꯆꯠꯅꯤꯡꯉꯩ ꯂꯥꯎ ꯆꯠꯅꯤꯡꯉꯩ ꯈꯔ ꯉꯟꯅ ꯆꯥꯕ ꯑꯩꯈꯣꯏꯗꯤ
ꯑꯝ
ꯅꯪꯗꯤ ꯆꯥꯔꯕꯣ
ꯍꯣꯏ
ꯏ ꯁꯁꯔꯦ
ꯎꯝ ꯍꯋꯥꯏ
ꯑꯣ ꯀꯔꯤ ꯀꯔꯤ ꯇꯝꯝꯕꯕꯤꯅ
ꯀꯣꯂꯦꯠꯁ ꯆꯠꯄꯅꯤꯗ
ꯑꯣ ꯌꯨꯝꯗꯔꯣ
ꯍꯣꯏ
ꯎꯝ
ꯎꯝꯝ ꯑꯗꯨ ꯅꯪ ꯀꯔꯤ ꯇꯧꯒꯅꯤ ꯉꯁꯤ
ꯀꯩꯁꯨꯝ ꯇꯧꯗꯦ ꯈꯔ ꯈꯪꯗꯦ ꯀꯔꯤ ꯇꯧꯁꯤꯔꯥ ꯑꯗꯨꯝ ꯇꯝꯃ ꯂ ꯂꯩꯄ ꯍꯥꯏꯕꯗꯨꯅꯤ
ꯇꯨꯃꯨꯁꯨ ꯊꯕꯥꯛꯅꯤꯅꯦ
ꯇꯨꯝꯕꯁꯨ ꯋꯥꯕꯅꯦ
ꯍꯣꯏ ꯋꯥꯏ ꯍꯧꯒꯠꯄ ꯃꯇꯝꯗ
ꯍꯣꯏ ꯋꯥꯜꯂꯕ ꯃ ꯃꯇꯝꯗ
ꯎꯝ
ꯎ
ꯅꯪꯗꯤ ꯀꯥꯏꯗꯁꯨ ꯆꯠꯇ꯭ꯔꯣ
ꯑꯩꯁꯨ ꯆꯠꯇꯦ ꯍꯣꯏ ꯉꯁꯤ ꯏꯄꯥ ꯏꯃꯥꯗꯤ ꯆꯈꯦ ꯑꯩꯗꯤ ꯆꯠꯇ꯭ꯔꯦꯁꯤ ꯏꯆꯤꯟ ꯏꯅꯥꯎ ꯀꯤꯌꯥ ꯂꯩꯕ꯭ꯔꯣ ꯅꯪꯗꯤ
ꯑꯍꯨꯝ ꯂꯩꯌꯦ
ꯅꯨꯄꯥ ꯀꯌꯥ ꯅꯨꯄꯤ ꯀꯌꯥ
ꯅꯨꯄꯤ ꯑꯅꯤ ꯅꯨꯄꯥ ꯑꯃꯈꯛꯇ
ꯑ ꯅꯨꯄꯥꯗ ꯑꯇꯣꯟꯕ꯭ꯔꯣ
ꯑ ꯑꯩ ꯃꯊꯪꯗ
ꯑꯣ ꯑꯣ ꯏꯐ ꯃꯥꯗꯤ ꯑꯩꯔꯣ
ꯍꯣꯏ
ꯀꯁ ꯇꯧꯗꯣꯏꯗ ꯎꯝ ꯈꯔ ꯇꯟꯥꯟꯕ ꯉꯁꯤꯁꯦ ꯋꯦꯗꯔꯁꯨ ꯈꯔ ꯐꯠꯇꯕ ꯀꯣ
ꯀꯔꯤꯔꯣ ꯋꯦꯗꯔ ꯁꯤ ꯋꯦꯗꯔꯅꯤ ꯅꯨꯡꯉꯥꯏꯕꯗꯤ ꯁꯥꯔꯗꯤ ꯃꯨꯒꯅꯤꯌꯦ
ꯑꯣ ꯑꯩꯒꯤ ꯑꯩꯒꯤ ꯃꯐꯝꯗꯤ ꯅꯣꯡ ꯆꯨꯑꯦ
ꯑꯣ
ꯑꯗꯨꯒ ꯈꯔ ꯇꯟꯕ ꯏꯩ
ꯎꯝ
ꯅꯪꯁꯨ ꯂꯧ ꯃꯔꯛ ꯃꯔꯛ ꯆꯠꯄ꯭ꯔꯣ
ꯍꯣꯏ ꯌꯨꯝꯗ ꯂꯩꯔꯗꯤ ꯑꯗꯨꯝ ꯆꯠꯂꯦ ꯃꯔꯛ ꯃꯔ ꯅꯠꯇꯦ ꯌꯨꯝꯗꯗꯤ ꯑꯗꯨꯝ ꯇꯣꯏꯅ ꯆꯠꯂꯦ ꯏꯃꯥ
ꯑꯣ ꯑꯣ ꯏꯁꯤꯡ ꯏꯁꯤꯡꯒꯤ ꯂꯧꯔꯣ
ꯑ ꯅꯠꯇꯦ
ꯑꯣ ꯖꯨꯝꯒꯤ ꯀꯣ
ꯎꯝ
ꯅ ꯍꯧꯖꯤꯛꯗꯤ ꯗꯤꯂꯤꯗ ꯂꯩꯕ꯭ꯔꯣ
ꯅꯠꯇꯦꯍꯦ
ꯑꯣ ꯂꯥꯏꯔꯤꯛ ꯇꯝꯕꯤꯔꯣ ꯑꯗꯨꯗꯤ
ꯍꯣꯏ
ꯑ ꯑꯁ ꯑꯩꯗꯤ ꯂꯥꯏꯔꯤꯛ ꯇꯝꯅꯉꯥꯏꯁꯨ ꯈꯪꯗ꯭ꯔꯦ ꯇꯝꯃꯔꯣꯏ ꯄꯩꯁꯥ ꯄꯩꯁꯥ ꯂꯩꯇꯕꯒꯤ
ꯌꯥꯔꯦ
ꯏ ꯌꯥꯔꯁ ꯄꯅꯣ ꯑꯦ ꯇꯝꯅꯤꯡꯕꯗꯣ ꯄꯩꯁꯥ ꯌꯥꯝ ꯆꯪꯒꯗꯕ
ꯑꯗꯨꯕꯨꯗꯤ ꯑꯩꯈꯣꯏꯒꯤꯁꯤꯅꯤ
ꯎꯝ
ꯑꯗꯨꯝ ꯏꯃꯥꯈꯣꯏ ꯑꯄꯥꯝꯕꯗ ꯆꯠꯈ꯭ꯔꯦ ꯑꯩꯒꯤ ꯑꯄꯥꯝꯕꯗ ꯆꯠꯇ꯭ꯔꯦ
ꯑꯣ ꯎꯄꯥꯏ ꯂꯩꯇ ꯍꯣꯏ ꯑꯗꯨꯝ ꯃꯣꯏꯅ ꯇꯧꯅꯤꯡꯕ ꯃꯣꯏꯅ ꯇꯧꯍꯟꯅꯤꯡꯕꯗꯣ ꯑꯗꯨꯝ ꯇꯧꯔꯣ ꯑꯗꯨꯁꯨ ꯐꯕꯅꯤꯗ
ꯎꯝ
ꯑꯩꯗꯤ ꯀ꯭ꯂꯥꯁ ꯇꯨꯌꯦꯜꯕ ꯂꯣꯏꯔꯒ ꯑꯗꯨꯝ ꯌꯨꯝꯗ ꯂꯩꯕꯅꯦ ꯑꯩꯗꯤ ꯑꯉꯥꯡꯅꯦ
ꯍꯥꯥ
ꯅꯪ ꯌꯁ ꯀꯌꯥꯅꯣ
ꯀꯨꯟ
ꯑꯥ
ꯅꯪꯗꯦ
ꯆꯝ ꯂꯩꯥꯏ ꯅꯉꯒ
ꯏꯌꯥ ꯋꯥꯊꯤꯗꯤ
ꯆꯞ ꯃꯥꯟꯅꯩꯌꯦ ꯅꯪꯒ
ꯏꯁ ꯑꯩ ꯈꯔ ꯊꯦꯡꯅ ꯁ꯭ꯀꯨꯜ ꯀꯥꯕꯩ ꯑꯣꯏꯔꯝꯃꯦ ꯑꯗꯨꯗꯤ
ꯌꯥꯔꯦ ꯑꯉꯥꯡ ꯑꯣꯏꯅꯤꯡꯗꯕꯩ ꯋꯥꯔꯣ ꯅꯪꯒꯤꯗꯣ
ꯑꯩ ꯅꯪ ꯑꯌꯥ ꯅꯪꯝ ꯅꯠꯇꯦ ꯑꯩ ꯂꯣꯛꯗꯥꯎꯟꯒꯤ ꯃꯇꯝꯗ ꯀꯣ
ꯎꯝ
ꯎ ꯔꯤꯄꯤꯠ ꯇꯧꯗ꯭ꯔꯗꯤ ꯍꯧꯖꯤꯛꯁꯦ ꯎꯝ ꯎ ꯀ꯭ꯂꯥꯁ ꯀꯣꯂꯦꯖ ꯒ꯭ꯔꯦꯖꯨꯦꯁꯟ ꯑꯃ ꯇꯧꯔꯝꯅꯤꯕ
ꯎꯝ
ꯑꯗ ꯃ ꯃꯇꯝꯗ ꯑꯦꯟꯖꯣ ꯇꯃꯣꯣꯁ
ꯎꯝ
ꯆꯤꯡꯗ ꯂꯩꯕꯅ ꯅꯨꯡꯉꯥꯏꯕꯅꯦ
ꯍꯣꯏ ꯑꯗꯨꯅ ꯅꯨꯡꯉꯥꯏꯌꯦ ꯁꯥꯔꯁꯨ ꯎꯃꯪ ꯃꯈꯥꯗ ꯐꯝꯃꯒ ꯂꯩꯕ ꯌꯥꯝ ꯅꯨꯡꯉꯥꯏ
ꯎꯝ ꯋꯥꯗꯤ ꯋꯥꯑꯦ ꯑꯗꯣ ꯊꯕꯛꯗꯤ ꯋꯥꯏ ꯊꯕꯛ ꯁꯨꯕꯗꯤ ꯋꯥꯏ ꯑꯗꯣ ꯀꯔꯤ ꯍꯥꯏꯁꯤꯔꯥ ꯋꯦꯗꯔꯒꯨꯝꯕꯗꯤꯀꯣ ꯑꯩꯈꯣꯏꯒꯤ ꯑꯩꯈꯣꯏꯒꯤ ꯆꯥꯛꯁꯨ ꯆꯤꯡꯗꯒꯤ ꯍꯦꯟꯅ ꯐꯥꯏꯗ ꯕꯖꯥꯔ ꯕꯖꯥꯔꯒꯨꯝꯕꯗꯗꯤ ꯚꯦꯂꯤꯒꯨꯝꯕꯗꯗꯤ ꯂꯣꯏꯅꯃꯛ ꯄꯩꯁꯥꯅ ꯂꯧꯋꯅ
ꯎꯝ ꯍꯣꯏ ꯅꯣꯏꯗꯤ ꯀꯔꯤ
ꯍꯥꯏꯌꯣ ꯍꯥꯏꯌꯣ
ꯃꯣꯏ ꯆꯤꯡ ꯉꯧ ꯇꯧꯗꯦ
ꯑꯩꯈꯣꯏ ꯑ ꯏꯁꯤꯡꯒꯤ ꯂꯧ ꯇꯧꯋꯦ ꯄꯦꯗꯤꯒꯤꯗꯣ ꯑꯇꯣꯞꯄꯗꯤ ꯇꯧꯗꯦ ꯍꯣꯏ
ꯎꯝ
ꯏꯁꯤꯡꯒꯤ ꯂꯧꯁꯨ ꯆꯥꯎꯕ ꯅꯠꯇꯦꯗ
ꯄꯤꯛꯄꯅꯤꯗ
ꯌꯥꯔꯦ ꯀꯩꯅꯣ
ꯎꯝ ꯑꯩꯈꯣꯏ ꯐꯦꯝꯂꯤꯒꯤ ꯑꯗꯨꯝ ꯀꯣꯟꯅꯅꯕꯀꯣ ꯄꯤꯛꯄꯅꯦꯗ ꯄꯨꯟꯁꯤꯁꯦ ꯋꯥꯔꯦꯅꯦ
ꯌꯥꯔꯦ ꯑꯦ ꯅꯪꯅ ꯅꯣꯏ ꯏꯃꯥ ꯈꯣꯏꯅ ꯂꯧꯗ ꯆꯠꯂꯒ ꯅꯪꯅ ꯌꯨꯝ ꯂꯩꯔꯒ ꯋꯥꯕ
ꯑꯁ ꯑꯗꯨꯁꯨ ꯆꯨꯝꯃꯤ ꯆꯨꯝꯃꯦ ꯑꯗꯣ ꯋꯥꯈꯜꯗꯤ ꯋꯥꯔꯦꯅꯦ
ꯌꯥꯔꯦ ꯅꯣꯏꯃꯥ ꯈꯣꯏꯅ ꯋꯥꯗ꯭ꯔꯒ ꯅꯪꯅ
ꯏꯃꯥꯈꯣꯏꯁꯨ ꯋꯥꯔꯦ ꯑꯩꯁꯨ ꯋꯥꯔꯦ ꯂꯣꯏꯃ ꯋꯥꯔꯦ ꯏꯁ ꯍꯥꯏꯒꯅꯣꯗ ꯅꯪ ꯅꯪꯁꯨ ꯋꯥꯔꯝꯒꯅꯤꯗ
ꯋꯥꯗꯦ ꯑꯩꯗꯤ
ꯏꯁ ꯋꯥꯊꯤꯕꯤ
ꯋꯥꯗꯦ ꯅꯪꯗꯤ ꯅꯪꯗꯤ ꯀꯔꯤ ꯇꯧꯕꯩ ꯋꯥꯕ꯭ꯔꯣ ꯂꯧꯗꯁꯨ ꯆꯠꯇꯦ ꯌꯨꯝꯗ ꯍꯤꯞꯄꯒ ꯂꯩꯌꯦ ꯌꯥꯔꯦ ꯅꯪ ꯆꯥꯛꯇꯦ ꯍꯥꯏꯌꯦ
ꯉꯁꯤ ꯄꯣꯊꯥꯕꯅꯦ ꯀ꯭ꯔꯤꯅꯣ
ꯑꯆꯤꯟ ꯊꯤꯒꯅꯣ ꯉꯁꯤ ꯉꯥ ꯆꯠꯂꯒ ꯉꯔꯥꯡꯁꯨ ꯄꯣꯊꯥꯔꯤꯗꯨꯗꯤ ꯅꯨꯡꯗꯥꯡꯗ
ꯑꯩꯌꯥ
ꯑꯗꯨꯒ ꯋꯥꯕ
ꯍꯣꯏ ꯇꯨꯝ ꯇꯨꯝꯃꯟꯕꯒꯤ ꯋꯥꯕ
ꯑꯗꯨꯅꯦ ꯑꯗꯨ ꯅꯣꯏꯃꯀꯣ ꯅꯪ ꯇꯨꯝꯕ ꯐꯥꯎ ꯋꯥꯔꯗꯤ ꯅꯣꯏꯃꯥ ꯈꯣꯏ ꯊꯕꯛ ꯁꯨꯕ ꯀꯩꯌꯥꯝ ꯋꯥꯔꯝꯒꯅꯤ
ꯑꯁ ꯃꯣꯏ ꯋꯥꯕꯗꯣ ꯑꯩ ꯈꯜꯂꯒꯀꯣ ꯋꯥꯔꯦꯕ
ꯌꯥꯔꯦ
ꯑꯩꯁꯨ ꯑꯩꯁꯨ ꯌꯨꯝꯗ ꯊꯕꯛꯗꯤ ꯈꯔ ꯈꯔꯗꯤ ꯇꯧꯕꯅꯤꯍꯦ
ꯌꯨꯝꯒꯤ ꯊꯄꯨ ꯊꯕꯛꯄꯨ
ꯆꯥꯛ ꯊꯣꯡꯕ ꯀ꯭ꯔꯤ ꯀ꯭ꯔꯤ ꯇꯧꯕ ꯑꯗꯨꯗꯤ ꯊꯕꯛ ꯅꯠꯇ꯭ꯔꯣ ꯑꯗꯨꯗꯤ
ꯆꯥꯛ ꯊꯣꯡꯕ ꯍꯩꯕ꯭ꯔꯣ
ꯁꯤꯁ ꯍꯩꯕꯅꯤ ꯍꯩꯗꯦꯗ ꯑꯗꯨꯝ ꯈꯔ ꯈꯔ ꯆꯥ ꯆꯥꯕ ꯌꯥꯅꯤꯡꯉꯥꯏ ꯊꯣꯡꯕꯗꯨꯗꯤ ꯍꯩ ꯍꯣꯏ
ꯑꯗꯨꯗꯤ ꯍꯥꯎꯔꯝꯃꯣꯏ
ꯑꯆꯥ ꯅꯪꯁꯨ ꯕꯦꯔꯥꯅꯦ ꯅꯪꯗꯤ ꯊꯣꯡꯕ ꯍꯩꯕ꯭ꯔꯣ
ꯍꯩꯌꯦꯅ
ꯅꯨꯄꯥꯗꯤ ꯊꯣꯡ ꯅꯨꯄꯥꯗꯤ ꯊꯣꯡꯕ ꯍꯩꯗ꯭ꯔꯁꯨ ꯌꯥꯏ ꯅꯨꯄꯤꯗꯤꯀꯣ ꯊꯣꯝꯕ ꯍꯩꯗ꯭ꯔꯗꯤ ꯌꯥꯔꯣꯏꯕ
ꯌꯥꯔꯦ ꯅꯨꯄꯥꯗꯤ ꯆꯥꯛ ꯆꯥꯗꯕ꯭ꯔꯣ ꯅꯨꯄꯥꯁꯨ ꯆꯥꯛ ꯆꯥꯏ ꯅꯨꯄꯥꯁꯨ
ꯆꯥꯁ ꯆꯥꯔꯁꯨ ꯅꯨꯄꯥꯗꯤ ꯈꯦꯔ ꯐꯥꯏꯌꯦ ꯈꯔ ꯐꯥꯏꯌꯦ
ꯌꯥꯗꯦ ꯑꯗꯨꯗꯤ ꯆꯥꯛ ꯆꯥꯔꯅꯨ ꯅꯪ ꯉꯁꯤꯗꯒꯤ ꯍꯧꯔꯒ
ꯑꯣꯌꯣ ꯑꯍ ꯍ ꯍ ꯍꯛ
ꯑꯍꯑ
ꯅꯪ ꯍꯥꯏꯁꯤꯗꯤ ꯆꯥꯛ ꯆꯥꯛ ꯊꯣꯡꯕ ꯍꯥꯏꯁꯦ ꯆꯥꯛ ꯆꯥꯔꯅꯨ ꯍꯥꯏꯕꯅꯤꯅꯦ
ꯍꯣꯏ
ꯑꯁ ꯅꯪꯒꯤ ꯔꯨꯜꯁꯦ ꯒꯔꯃꯦꯟꯗ ꯏꯝꯄ꯭ꯂꯤꯃꯦꯟ ꯇꯧꯍꯅꯗꯤ ꯅꯨꯄꯥ ꯈꯨꯗꯤꯡ ꯁꯤꯔꯅꯤ
ꯏꯁꯤꯡ ꯈꯛꯊꯛ ꯂꯩꯑꯣ ꯅꯪꯗꯤ
ꯑꯌꯥ ꯍꯤꯡꯕ ꯉꯝꯃꯣꯏꯅꯦ ꯑꯗꯨ ꯏꯁꯤꯡ ꯈꯛꯛ ꯊꯛꯑꯗꯤ
ꯑꯗꯨꯗꯤ ꯆꯥꯛ ꯐꯖꯅ ꯊꯣꯡꯕ ꯍꯥꯏꯅꯉꯥꯏ ꯇꯥꯃꯣ ꯅꯨꯄꯤ ꯈꯛꯇ ꯆꯥꯛ ꯊꯣꯡꯕ ꯍꯥꯏꯕ ꯌꯥꯕ꯭ꯔꯣ ꯅꯨꯄꯥꯁꯨ ꯆꯥꯛ ꯆꯥꯏꯌꯦ
ꯆꯥꯅꯤꯡꯉꯩꯗꯤ ꯊꯣꯡꯕ ꯍꯩꯗꯦ ꯑꯗꯣ ꯁꯥꯒꯨꯝꯕ ꯀꯤꯔꯤ ꯀꯤꯔꯤ ꯊꯣꯡꯕ ꯑꯗꯨꯗꯤ ꯌꯥꯝꯍꯩꯇꯦ ꯍꯥꯏꯕꯅꯤꯗ
ꯏꯁ ꯅꯨꯄꯥ ꯑꯣꯏꯔꯒ ꯁꯥ ꯊꯣꯡꯕ ꯍꯩꯇꯕ
ꯎꯝ ꯍꯨꯝ ꯍꯝ
ꯀꯔꯤꯒꯤ ꯅꯨꯄꯥ ꯑꯣꯏꯔꯒ ꯁꯥ ꯊꯣꯡꯕ ꯍꯥꯏꯗꯕ꯭ꯔꯣ
ꯑꯩ ꯀꯩ ꯍꯥꯏꯥꯏꯁꯤꯔ ꯌꯨꯝ ꯂꯩꯕ ꯃꯇꯝꯁꯨ ꯌꯥꯝꯗꯕꯒꯤ
ꯌꯥꯔꯦ
ꯑꯗꯨꯝ ꯂꯥꯏꯔꯤꯛ ꯇꯝꯅꯤꯡꯉꯥꯏ ꯆꯠꯄꯒꯤꯀꯣ
ꯑꯩꯈꯣꯏꯁꯨ ꯆꯠꯂꯤꯗꯨꯗꯤ ꯑꯩꯈꯣꯏꯁꯨ ꯍꯥꯏꯔꯤꯅ
ꯑꯁ ꯅꯣꯏꯗꯤꯕꯨꯅꯨꯄꯤꯅꯦꯅꯣ ꯌꯨꯝ ꯍꯜꯂꯛꯑꯁꯨ ꯑꯗꯨꯝ ꯊꯣꯡꯉꯦ ꯑꯩꯈꯣꯏꯗꯤ ꯌꯨꯝ ꯍꯜꯂꯛꯑꯁꯨ ꯎꯝ ꯑꯦꯕꯔꯤ ꯗꯦꯗꯤ ꯊꯣꯗꯦ ꯃ ꯔꯛ ꯃꯔꯛꯇ
ꯌ ꯃꯂ ꯇꯨꯝ ꯍꯥꯏꯣ ꯄꯨ ꯅꯪꯀ ꯅ ꯍꯥꯏꯒꯔꯤ ꯇꯨꯝꯂꯒ ꯇꯨꯝꯃꯦ ꯅꯣꯏ ꯏꯃꯥ ꯑꯩꯈꯣꯏꯅ ꯆꯥꯛ ꯊꯣꯡꯕ ꯉꯥꯏꯔꯦ ꯑꯗꯨ ꯁꯨꯀꯣꯏ ꯑꯣꯏꯔꯣꯏ ꯃꯤ ꯑꯣꯏꯔꯣꯏꯅ
ꯑ ꯃꯤ ꯍꯥꯏ ꯑ ꯀꯤꯌꯦ ꯅꯪꯒꯤ ꯋꯥ ꯕꯥꯎꯗꯤ
ꯃꯤ ꯑꯣꯏꯔꯔꯣꯏꯀꯣ
ꯑꯩ ꯆꯥꯛ ꯊꯣꯡ ꯍꯧꯔꯒꯦ
ꯑꯩꯅ ꯑꯍ ꯑꯍ ꯐꯖꯅꯅ ꯅꯣꯏꯃ ꯑꯩꯈꯣꯏꯅ ꯐꯖꯅ ꯆꯥꯛ ꯆꯥꯕ ꯍꯥꯎꯅꯉꯥꯏꯒꯤ ꯊꯣꯡꯉꯣ
ꯍꯣꯏ ꯃꯣꯏ ꯃꯣꯏ ꯂꯧ ꯆꯔꯒ ꯍꯜꯂꯛꯑꯗꯤ ꯑꯗꯨꯝ ꯊꯣꯡꯅꯤ ꯊꯣꯡꯉꯅꯤꯗ ꯑ ꯍꯥꯎ ꯍꯥꯎꯕ ꯊꯣꯡꯅꯤꯡꯉꯥꯏꯁꯨ ꯂꯩꯇꯦꯅꯦ ꯑꯁ ꯀꯗꯥꯏꯗꯒꯤ
ꯀꯔꯤꯔꯣ ꯆꯝꯐꯨꯠꯒꯨꯝꯕ ꯊꯣꯡꯉꯁꯨ ꯍꯥꯎꯅ ꯊꯣꯡꯕ ꯌꯥꯏꯅ
ꯑꯁ ꯑꯁ ꯑꯁ ꯆꯝꯐꯨ ꯊꯣꯡ ꯍꯣꯡ ꯊꯣꯡ ꯍꯩꯕꯣꯗꯤ ꯑꯁ ꯍꯗꯤ ꯍꯩꯇꯦ
ꯑꯗꯨꯅꯤ ꯆꯥꯛꯊꯣꯡꯕ ꯍꯥꯏꯩꯇꯦ ꯍꯥꯏꯕꯁꯤꯗ ꯈꯪꯕ
ꯑꯍ ꯑꯍꯛ ꯑꯍꯛ ꯑꯍꯛ
ꯍꯥꯎ ꯇꯕ ꯊꯣꯡꯏ ꯈꯨꯠ ꯊꯣꯡꯉꯁꯨ ꯍꯥꯡꯅꯉꯥꯏ ꯊꯣꯡꯒꯅꯤ ꯌꯦꯟꯖꯥꯡ ꯍꯥꯎꯕ ꯊꯣꯡꯉꯁꯨ ꯍꯥꯡꯅꯉꯥꯏ ꯊꯣꯡꯒꯅꯤ ꯀꯄꯤꯌꯨ
ꯁꯥꯒꯨꯝꯕꯗꯤ ꯊꯣꯡꯕ ꯍꯩꯇꯦ ꯑꯁꯦꯡꯕ ꯑꯥ ꯀꯤꯌꯦ ꯇ꯭ꯔꯥꯏ ꯇꯧꯔꯒꯀꯣ ꯎꯝ ꯆꯥꯕ ꯌꯥꯗ꯭ꯔꯗꯤ ꯃꯥꯡꯒꯅꯦꯕ
ꯁꯥ ꯀꯔꯤꯒꯤ ꯊꯣꯡꯕ ꯍꯥꯏꯇꯕ꯭ꯔꯣ
ꯇ꯭ꯔꯥꯏ ꯇꯧꯗ꯭ꯔꯤ
ꯇ꯭ꯔꯥꯏ ꯇꯧꯑꯣ ꯅꯨꯄꯥ ꯃꯥꯟꯗꯦ ꯅꯨꯄꯥ ꯑꯣꯏꯔꯒ ꯍꯦꯟ ꯖꯥꯡ ꯊꯣꯡꯕ ꯍꯩꯇꯕ ꯅꯪ ꯌꯥꯔꯣꯏ
ꯑꯣ ꯍꯩꯌꯦ ꯅꯨꯞ ꯅꯨꯄꯥ ꯃꯥꯟꯗꯦꯍꯦ ꯅꯨꯄꯥ ꯊꯣꯛꯇꯦ ꯍꯥꯏꫪꯣꯗꯨꯗꯤ
ꯍꯣꯏ ꯅꯨꯄꯥ ꯊꯣꯛꯇꯦꯅ
ꯏꯁ ꯄꯩꯁꯥ ꯂꯩꯔꯗꯤ ꯅꯨꯄꯥ ꯊꯣꯛꯄꯅꯦ
ꯍꯩꯔꯦ ꯅꯨꯄꯥꯗꫪꯀꯥ ꯇꯥꯗꯦ
ꯏꯁ ꯏ ꯄꯩꯁꯥ ꯗꯥꯀꯥ ꯇꯥꯗꯦ ꯑꯗꯨ ꯅꯪ ꯅꯪꯉꯣꯟ ꯅꯪꯒꯤ ꯑꯦꯀꯥꯎꯟꯗ ꯂꯩꯕꯁꯤꯡꯗꯨ ꯑꯩꯉꯣꯟꯗ ꯊꯥꯔꯛꯑꯣ
ꯍ
ꯄꯩꯁꯥ ꯄꯩꯁꯥ